ꯑꯣ ꯆ ꯀꯥꯏꯗꯒꯤꯔꯣ
ꯆꯥꯟꯗꯦꯜ ꯂꯣꯝꯗꯒꯤꯅꯦ
ꯆꯥꯟꯗꯦꯜ
ꯑꯧ
ꯑꯅꯥꯜ ꯃꯂꯦ
ꯑ ꯆꯣꯊꯦꯅꯦ
ꯆꯣꯊꯦ
ꯑꯣ
ꯑꯣ
ꯀꯗꯥꯏꯗꯒꯤꯔꯣ ꯅꯪꯗꯤ
ꯑꯩꯗꯤ ꯀꯪꯂꯥꯇꯣꯡꯕꯤ
ꯑꯣ
ꯈꯪꯕ꯭ꯔꯣ
ꯑꯥ ꯈꯪꯉꯦ ꯇꯥꯗꯤ ꯇꯥꯔꯦ꯫
ꯁꯦꯃꯥꯏ ꯁꯦꯃꯥꯏ ꯃꯅꯥꯛꯇ
ꯑꯣ
ꯑꯗꯨꯗꯒꯤꯅꯦ ꯑꯩꯗꯤ ꯍꯧꯖꯤꯛꯔꯣ
ꯑꯧ
ꯑꯩꯗꯤ ꯑꯩꯗꯤ ꯒꯣꯔꯃꯦꯟ ꯑꯦꯛꯖꯥꯝ ꯊꯥꯒꯦꯅ ꯀꯝꯄꯤꯇꯤꯇꯤꯞ ꯑꯦꯖꯥꯝ ꯊꯥꯒꯦꯅ ꯄ꯭ꯔꯤꯄꯦꯔꯦꯁꯟ ꯇꯧꯔꯒ ꯂꯩꯕꯅꯤ꯫
ꯑꯦ
ꯂꯥꯁ ꯌꯥꯔꯗꯤ ꯏꯝꯐꯥꯜꯗ ꯂꯩꯥꯑꯦꯕꯀꯣ꯫
ꯑꯥ
ꯑꯗꯨꯒ ꯍꯧꯖꯤꯛꯇꯤ ꯍꯧꯖꯤꯛꯇꯤ ꯈꯔ ꯏꯔꯥꯡ ꯐꯠꯇꯕ ꯑꯗꯨꯒꯤ ꯁꯤ ꯌꯨꯝꯗ ꯂꯩꯑꯦ꯫
ꯑꯣ ꯏꯔꯥꯡ ꯂꯩ- ꯂꯩꯕ꯭ꯔꯣ
ꯍꯣꯏ ꯏꯔꯥꯡ ꯂꯩꯌꯦ꯫
ꯑꯣ ꯑꯩꯈꯣꯏꯗꯤ ꯈꯨꯟꯗ ꯑꯗꯨꯝ ꯂꯩꯈ꯭ꯔꯦꯗ꯫
ꯑꯣ ꯅꯣꯏꯔꯣꯝꯗꯗꯤ ꯊꯣꯛꯇꯔꯣ ꯏꯔꯥꯡꯒꯨꯝꯕꯗꯤ
ꯑ ꯂꯩꯇꯦꯗ꯫
ꯑꯣ ꯀꯔꯤ ꯇꯧꯔꯤꯒꯦ ꯅꯪꯗꯤ
ꯍꯧꯖꯤꯛ ꯈꯨꯟꯗ ꯑꯉꯥꯡ ꯑꯃ ꯕꯥꯔꯗꯦ ꯇꯧꯕꯒꯤ ꯀꯟꯅ ꯀꯔꯤ ꯀꯔꯥ ꯐꯪꯁꯟ ꯇꯧꯅꯉꯥꯏ ꯁꯦꯝ ꯁꯥꯕꯅꯦ꯫
ꯑꯣ ꯐꯥꯔꯁ ꯇꯥꯏꯝ ꯕꯔꯗ‌ꯦ ꯔ‌ꯣ ꯐꯔꯁ ꯀꯤꯔ ꯅꯠꯇ꯭ꯔꯗꯤ ꯕꯥꯔꯗ‌ꯦ ꯀꯌꯥ ꯑꯣ ꯑꯆꯥ
ꯍ
ꯑꯥ ꯍꯥꯏꯔ‌ꯣ ꯍꯥꯏꯔ‌ꯣ
ꯁꯤꯒꯤꯁꯦ
ꯎꯝ
ꯑꯗꯨꯝ ꯀꯩꯅꯣ ꯇꯧꯕ ꯌꯥꯒꯦꯔꯥ
ꯀꯔꯦ
ꯑ ꯑ ꯁꯤ ꯑꯗꯨꯝ ꯇꯧꯕꯗꯣ
ꯎꯝ
ꯀꯔꯤꯒꯨꯝꯕ ꯑꯩꯅ ꯅꯪꯕꯨ ꯇꯧꯕ ꯀꯥꯟꯗ ꯑꯩꯉꯣꯟꯗ ꯑꯗꯨꯝ ꯄꯩꯁꯥ ꯑꯩꯒꯤꯗꯣ ꯑꯗꯨꯝ ꯆꯪꯂꯛꯀꯦꯔꯥ
ꯆꯥꯡꯉꯗꯧ ꯃꯥꯜꯂꯦ ꯑꯩꯈꯣꯏ ꯑꯩꯅ ꯇꯧꯔꯛꯂꯁꯨ ꯅꯪꯅ ꯃꯤꯕꯨ ꯐꯣꯟ ꯇꯧꯔꯕꯁꯨ ꯑꯅꯤꯃꯛꯇꯀꯣ ꯑꯅꯤꯃꯛ ꯐꯪꯗꯧ ꯃꯜꯂꯦ
ꯑꯣ ꯀꯔꯤ ꯖꯥꯇꯤꯔꯣ ꯅꯪꯗꯤ
ꯑꯩꯗ‌ꯣ ꯖꯤꯂ‌ꯦꯔ‌ꯣꯡꯅ‌ꯦ
ꯑꯣ
ꯈꯪꯕ‌ꯔꯣ
ꯑꯩꯈꯣꯏꯅ ꯆꯣꯊꯦ ꯑꯧ ꯈꯪꯉꯦ
ꯖꯤꯜꯂꯥꯏꯔ‌ꯣꯡ ꯑꯣꯏꯔꯁꯨ ꯑꯩꯗꯤ ꯂꯦꯡꯃꯥꯏꯅꯦꯕꯀꯣ
ꯑꯥ
ꯖꯤꯂꯥꯔ‌ꯣꯡ ꯍꯥꯏꯕꯗꯣ ꯐꯣꯔ ꯐꯣꯔ ꯀꯝꯃꯨꯅꯤꯇꯤ ꯂꯩꯌꯦꯕ ꯖꯤꯂ꯭ꯌꯥꯔ‌ꯣꯡꯗꯀꯣ
ꯑꯣ
ꯑꯗꯨꯗ ꯂꯦꯡꯃꯥꯏ ꯑꯣꯏꯕ ꯑꯩꯅ
ꯑꯣ
ꯁꯤ ꯑꯩꯈꯣꯏ ꯁꯤ ꯁꯤ ꯁꯤ ꯑꯦꯄ꯭ꯂꯤꯀꯦꯁꯟꯒꯤ ꯐꯥꯎꯟꯗꯔꯗꯣ
ꯑꯥ
ꯃꯥꯗꯤ ꯔꯣꯡ ꯈꯪꯕ꯭ꯔꯣ ꯑꯗꯨ ꯅꯨꯄꯥꯕꯨꯗꯣ
ꯗꯦꯅꯤꯁ ꯒꯥꯡꯃꯩ ꯍꯥꯏꯕꯗꯨꯔ‌ꯣ
ꯑꯥ
ꯑꯣ ꯈꯪꯉꯦ
ꯈꯪꯉꯦ
ꯎꯝ ꯍꯥꯏꯕꯗꯤ ꯎꯅꯗ꯭ꯔꯤꯗ ꯑꯗꯨꯝ ꯉꯔꯥꯡ ꯑꯩꯗꯣ ꯁꯥꯟꯅꯕꯗꯣ ꯈꯪꯗꯕꯒꯤ
ꯑꯥ
ꯂꯦꯐ ꯇꯧꯕ ꯒ꯭ꯔꯨꯞꯇꯣ ꯑꯗꯨꯒꯤ ꯃꯥꯅ ꯁꯨꯃꯥꯏ ꯁꯨꯃꯥꯏ ꯇꯧꯒꯅꯤ ꯍꯥꯏꯅ ꯇꯥꯛꯄꯤꯕꯅꯦꯗ
ꯑꯣ ꯑꯩꯈꯣꯏꯗꯤ ꯈꯪꯉꯦꯕ ꯑꯩꯈꯣꯏꯗꯤ ꯅꯍꯟ ꯑꯥ ꯏꯝꯐꯥꯜꯗ ꯗꯤ ꯑꯦꯝ ꯀꯣꯂꯦꯖꯇ ꯀꯥꯕ ꯀꯥꯟꯗ‌ꯣ ꯒ꯭ꯔ‌ꯦꯖꯨꯌ‌ꯦꯁꯟ ꯀꯥꯕ ꯀꯥꯟꯗ‌ꯣ
ꯑꯥ
ꯑꯩꯈꯣꯏꯗꯤ ꯂꯩꯃꯤꯟꯅꯩꯌ‌ꯦꯕꯀꯣ
ꯗꯦꯠ ꯀꯌꯥ ꯐꯥꯎꯕꯣ ꯕꯤꯂꯤꯠ ꯇꯧ ꯑꯣꯏꯒꯦꯔꯣ ꯁꯤꯁꯦ
ꯑꯁꯤꯗꯤ ꯈꯪꯗꯦ ꯑꯩꯁꯨ ꯑꯩꯗꯤ ꯑꯁꯤꯅꯤ ꯌꯨꯁ ꯇꯧꯕꯗꯣ ꯋꯥꯟ ꯃꯟꯁ ꯀꯨꯝꯕꯗꯤ ꯁꯨꯔꯦ ꯑꯗꯨꯕꯨ ꯑꯩꯗꯤ ꯋꯥꯔꯤ ꯌꯥꯝ ꯁꯥꯗꯦꯕꯀꯣ
ꯑꯥ
ꯑꯗꯨꯒꯤ ꯄꯩꯁꯥꯁꯨꯕꯨ ꯑꯩꯗꯤ ꯐꯪꯗ꯭ꯔꯤꯑꯕ ꯑꯃꯐꯥꯎ
ꯑꯣ ꯗꯤꯐꯦꯛ ꯒꯨꯝꯕ ꯑꯣꯏꯒꯦꯔꯥ ꯍꯥꯏꯅ ꯈꯟꯕ
ꯐꯦꯠꯗꯤ ꯐꯦꯠ ꯅꯠꯇꯕ ꯃꯥꯜꯂ‌ꯦ
ꯑꯣ ꯑꯩꯈꯣꯏꯒꯤ ꯏꯆꯦꯈꯣꯏꯁꯨ ꯁꯥꯟꯅꯕꯅꯦꯕ
ꯑꯣ
ꯏꯆꯦ ꯈꯨꯣꯏꯁꯨ ꯁꯥꯟꯅꯕꯒꯤ ꯇꯥꯛꯄ ꯑꯩꯉꯣꯟꯗ
ꯑꯣ ꯑꯗꯨꯗꯤ ꯃꯣꯏꯗꯤ ꯈꯔ ꯋꯥꯔꯤ ꯁꯥꯕ ꯍꯥꯏꯔꯝꯅꯤ
ꯍꯣꯏ
ꯎꯝ
ꯍꯩꯔꯝꯈ꯭ꯔꯒꯅꯤ ꯃꯈꯣꯏꯅꯦ
ꯎꯝ ꯆꯟꯗ‌ꯦꯜ ꯆꯟꯗꯦꯜ ꯍꯦꯛ ꯀꯣꯠꯇꯗ ꯂꯩꯕ꯭ꯔꯥ ꯅꯣꯏ ꯆꯥꯟꯗꯦꯜ ꯍꯥꯏꯕꯗꯤ ꯃ‌ꯣ ꯑ ꯆꯥꯟꯗꯦꯜ ꯗꯤꯁꯇ꯭ꯔꯤꯛꯀꯤ ꯍꯦꯗꯀ꯭ꯋꯥꯇꯔꯗ ꯂꯩꯕ꯭ꯔꯥ
ꯑꯍ ꯑꯩꯈꯣꯏꯗꯣ ꯆꯥꯟꯗꯦꯜꯗꯤ ꯑꯣꯏꯔꯒ ꯂꯝ ꯂꯝꯗ ꯈꯥꯏꯕ ꯑꯩꯈꯣꯏ ꯗꯤꯁꯇ꯭ꯔꯤꯛꯄꯨꯗꯤ ꯆꯥꯟꯗꯦꯜꯅꯦ ꯍꯣꯏ
ꯑꯣ
ꯆ‌ꯣꯊ‌ꯦ ꯇ꯭ꯔꯥꯏꯞ ꯇꯥꯈ꯭ꯔꯕ꯭ꯔꯥ
ꯍꯣꯏ ꯍꯣꯏ ꯍꯣꯏ ꯈꯪꯉꯦ ꯈꯪꯉꯦ
ꯑꯣ ꯑꯌꯥꯝꯕ ꯆꯥꯟꯗꯦꯜꯗꯤ ꯑꯅꯥꯜ ꯂꯝꯀꯥꯡ ꯃꯔꯤꯡꯒꯨꯝꯕ ꯇꯥꯕꯅꯤꯗ
ꯎꯝ ꯑꯗꯨꯒꯨꯝꯕꯅ ꯌꯥꯝꯃꯜꯂꯦ
ꯍꯣꯏ
ꯑꯅꯜ ꯑꯅꯜꯒꯨꯝꯕ ꯃꯔꯤꯡꯒꯨꯝꯕꯗꯤ ꯑꯩꯈꯣꯏ ꯑ ꯐ꯭ꯔꯦꯟ ꯈꯔ ꯂꯩꯌꯦꯕꯀꯣ
ꯑꯥ
ꯑꯗꯨ ꯆꯣꯊꯦꯗꯤ ꯂꯩꯇꯦꯕ ꯑꯃꯐꯥꯎ
ꯑꯣ
ꯀꯔꯤ ꯗꯤꯁꯇ꯭ꯔꯤꯛ ꯆꯤꯡꯕ꯭ꯔꯣ ꯅꯈ‌ꯣꯏꯗꯤ
ꯑꯩꯈꯣꯏꯗꯤ ꯍꯧꯖꯤꯛꯇꯤ ꯀꯥꯡꯄꯣꯛꯄꯤ
ꯑꯣ ꯑꯩꯈꯣꯏꯒꯤꯗꯤ ꯌꯥꯝ ꯂꯥꯞꯅꯈ꯭ꯔꯦ ꯑꯗꯨꯗꯤ
ꯑꯥ ꯂꯥꯞꯅꯥꯈ꯭ꯔꯦ ꯑꯩꯈꯣꯏꯗꯤ ꯅꯍꯥꯟꯗꯤ ꯁꯦꯅꯥꯄꯇꯤꯅꯦꯕꯀꯣ
ꯎꯝ
ꯑꯗꯣ ꯍꯧꯖꯤꯛꯗꯤ ꯀꯥꯡꯄꯣꯛꯄꯤ ꯑꯣꯏꯔꯦ ꯅꯣꯏ ꯃꯤ ꯌꯥꯝ ꯂꯩꯃꯜꯂꯦꯅꯦ
ꯍꯣꯏ ꯃꯤ ꯌꯥꯝꯃꯦ
ꯕꯒ꯭ꯔꯥꯎ ꯕꯒ꯭ꯔꯥꯎꯗ‌ꯣ ꯃꯤꯒꯤ ꯑ ꯃꯤꯒꯤ ꯃꯈꯨꯣꯟ ꯌꯥꯝ ꯇꯥꯔꯗꯤ ꯌꯥꯗꯦ ꯍꯥꯏꯌꯦ ꯔꯤꯖꯦꯛ ꯑꯗꯨꯝ ꯇꯧꯋꯦ ꯍꯥꯏꯌꯦꯅꯦ
ꯍꯣꯏ ꯍꯥꯏꯌꯦ ꯕꯦꯛꯒ꯭ꯔꯥꯎꯟꯗꯣ ꯂꯥꯡꯂꯗꯤ
ꯎꯝ ꯑꯗꯨꯃꯥꯏꯅ ꯍꯥꯏꯌꯦ ꯗꯤꯅꯦꯁꯅ
ꯑꯣ
ꯒꯔ‌ꯦꯖꯨꯋ‌ꯦꯁꯟꯒꯨꯝꯕ ꯂ‌ꯣꯏꯔꯕꯣ ꯅꯪꯗꯤ
ꯑ ꯐꯥꯔꯁ ꯁꯦꯝ ꯇꯝꯕꯅꯦ ꯍꯧꯖꯤꯛ ꯑꯦ ꯐꯥꯔꯁ ꯁꯦꯝ ꯍꯥꯏꯌꯦ ꯐꯣꯔꯠ ꯐꯣꯔꯠ
ꯀꯥꯏꯗꯒꯤꯅꯣ
ꯍꯥ
ꯀꯗꯥꯏꯗꯒꯤꯅꯣ ꯍꯥꯏꯕꯅꯤꯗ
ꯇꯝꯕꯗꯣ
ꯑ ꯁ꯭ꯀꯨꯜꯗꯣ ꯅꯪꯒꯤ
ꯍꯟꯗ
ꯀꯥꯛꯆꯤꯡꯗ
ꯎꯝ
ꯑꯣ ꯑꯗꯨꯗ ꯔꯦꯟꯒꯨꯝꯕ ꯂꯩꯕ꯭ꯔꯥ ꯀꯃꯥꯏꯅ ꯇꯧꯕꯅꯣ ꯑꯗ ꯀꯛꯆꯤꯡꯗ
ꯑꯥ ꯂꯩꯑꯦ ꯍꯣꯏ
ꯔꯦꯟ ꯑꯣꯏꯅ ꯂꯩꯕ
ꯑ ꯔꯦꯟꯗ ꯂꯩꯇꯦ ꯈꯨꯟꯗ ꯑꯗꯨꯝ ꯅꯛꯅꯈ꯭ꯔꯦꯗ ꯀꯛꯆꯤꯡꯗꯗꯤ
ꯑꯣ ꯑꯆꯥ ꯑꯆꯥ ꯑꯆꯥꯆꯥ ꯆꯥ
ꯔꯦꯟꯗꯁꯨ ꯂꯩꯕꯁꯨ ꯌꯥꯏ ꯑꯗꯨꯁꯨ ꯅꯛꯄꯒꯤ ꯑꯗꯨꯝ ꯌꯨꯝꯗꯒꯤ ꯑꯣꯏꯅ ꯂꯥꯛꯈ꯭ꯔꯕ
ꯒꯥꯔꯤꯗꯒꯤ ꯂꯥꯛꯄ
ꯒꯥꯔꯤꯅ ꯑꯩꯈꯣꯏ ꯒ꯭ꯔꯨꯞ ꯐꯥꯕꯅꯤꯅ ꯑꯗꯨꯝ
ꯎꯝ ꯐꯣꯔꯠ ꯁꯤꯃꯤꯁꯇꯔꯀꯣ ꯍꯧꯖꯤꯛ
ꯑꯥ ꯐꯣꯔꯠ ꯑꯦꯛꯖꯥꯝ ꯊꯥꯔꯤ ꯀꯟꯅ ꯐꯣꯔꯠꯀꯤ
ꯑꯗꯨꯗꯤ ꯐꯣꯔ ꯌꯔ ꯑꯣꯏꯔꯝꯅꯤꯅ ꯅꯣꯏꯒꯤꯗꯤ
ꯑꯥ
ꯑꯣ
ꯀꯔꯤ ꯀꯨꯂꯦꯖꯇ ꯇꯝꯕ꯭ꯔꯣ ꯅꯪꯗꯤ
ꯑꯩꯔꯣ ꯑꯩ ꯗꯤ ꯑꯦꯝ ꯈꯪꯕ꯭ꯔꯥ ꯗꯥꯅ ꯃꯟꯖꯨꯔꯤ ꯍꯥꯏꯕꯗꯣ
ꯈꯪꯉꯦ ꯈꯪꯉꯦ
ꯑꯗꯨꯗꯨ ꯇꯧꯕꯅꯤ ꯍꯥꯏꯗꯤ
ꯑꯣ ꯂꯣꯏꯈ꯭ꯔꯦ ꯕꯤ ꯑꯦ
ꯑꯥ ꯂꯣꯏꯔꯦ ꯕꯤ ꯀꯣꯝ ꯇꯧꯕꯅꯤ
ꯇꯨ ꯊꯥꯎꯖꯟ ꯇ꯭ꯋꯦꯟꯇꯤ ꯐꯣꯔꯗ ꯂꯣꯏꯔꯦ
ꯑꯣ ꯑꯗꯨꯗꯤ ꯂꯥꯁ ꯏꯌꯔꯒꯤ ꯂꯥꯁ ꯏꯌꯔꯅꯤꯅꯦ
ꯃꯥꯅꯦ ꯃꯥꯅꯦ
ꯑꯁꯤ ꯁꯤ ꯁꯤ ꯑꯩꯈꯣꯏꯒꯤ ꯁꯤ ꯑꯩꯈꯣꯏꯒꯤ ꯒ꯭ꯔꯣꯐ ꯒ꯭ꯔꯨꯞ ꯐꯥꯎꯟꯗꯔ ꯗꯦꯅꯦꯁ ꯈꯣꯏꯅ ꯑꯩꯈꯣꯏꯒꯤ ꯋꯥꯟ ꯕꯦꯁ ꯍꯦꯝꯕ ꯑꯩꯈꯣꯏꯒꯤ ꯁꯤꯅꯤꯌꯔ ꯋꯥꯟ ꯏꯔ ꯁꯤꯅꯤꯌꯔ ꯑꯣꯏꯕꯀꯣ
ꯑꯥ ꯑꯩꯗꯤ ꯉꯁꯤꯅ ꯑꯍꯥꯟꯕꯅꯦ ꯁꯤꯒꯤ ꯁꯥꯟꯅꯕꯗꯣ
ꯋꯥꯔꯤ ꯁꯥꯕꯗꯣ
ꯑꯥꯎ
ꯑꯣ ꯑꯆꯥꯆꯥ ꯑꯆꯥ ꯑꯆꯥ ꯑꯆꯥ
ꯉꯔꯥꯡ ꯈꯪꯗꯕꯒꯤ ꯂꯦꯐ ꯇꯧꯈ꯭ꯔꯕꯅꯦꯕ ꯑꯗꯣ ꯕ꯭ꯔꯗꯔꯅ ꯃꯥ ꯈꯪꯗꯕꯈꯣꯏ ꯃꯥꯅ ꯇꯥꯛꯄꯤꯒꯦ ꯍꯥꯏꯕꯒꯤ
ꯎꯝ
ꯑꯗꯨ ꯃꯥꯒꯤ ꯁꯤꯒꯤ ꯀꯩꯅꯣꯒꯤ ꯔꯨꯜꯒꯨꯝꯕ ꯂꯩꯕ꯭ꯔꯥ ꯍꯥꯏꯕꯗꯤ ꯍꯧꯖꯤꯛ ꯕꯦꯛꯒ꯭ꯔꯥꯎꯟꯕꯨꯗꯤ ꯃꯤ ꯂꯥꯡꯕ ꯌꯥꯗꯦ ꯍꯥꯏꯗꯅ ꯑꯇꯣꯞꯄꯗꯤ ꯂꯩꯕ꯭ꯔꯥ
ꯂꯥꯡ ꯍꯣꯏ ꯂꯥꯡꯕ ꯌꯥꯗꯦ ꯍꯥꯏ ꯑꯗꯨꯒ ꯂꯥꯟꯒꯤ ꯋꯥꯔꯤꯒꯨꯝꯕ ꯀꯣ
ꯑꯥ
ꯑꯁꯤ ꯁꯤ ꯁꯨꯃꯥꯏꯅ ꯋꯥꯔꯤ ꯁꯥꯕ ꯀꯥꯟꯗ ꯂꯥꯟꯒꯤ ꯋꯥꯔꯤꯒꯨꯝꯕ ꯑꯁꯤ ꯑꯗꯨꯒ ꯑꯗꯨꯒꯨꯝꯕ ꯋꯥꯔꯤ ꯁꯥꯕ ꯌꯥꯗꯦ ꯍꯥꯏꯌꯦ
ꯑꯥ
ꯃꯣꯏꯅ ꯍꯥꯏꯔꯛꯄꯗꯣ ꯑꯗꯨꯒꯨꯝꯕ ꯋꯥꯔꯤ ꯁꯥꯗꯤ ꯔꯤꯖꯦꯛ ꯂꯥꯛꯑꯅꯤ ꯍꯥꯏꯌꯦꯕ
ꯑꯣ
ꯑꯗꯨꯒꯨꯝꯕ ꯋꯥꯔꯤ ꯁꯥꯅꯨ ꯑꯗꯨꯒ ꯕꯦꯛꯒ꯭ꯔꯥꯎꯟꯗꯣ ꯈꯔ ꯅꯨꯡꯉꯥꯏꯍꯜꯂꯨ ꯍꯥꯏꯌꯦꯕ
ꯑꯣ ꯑꯩꯒꯤ ꯕꯦꯛꯒ꯭ꯔꯥꯎꯟꯗꯣ ꯃꯤ ꯌꯥꯝ ꯂꯥꯡꯅ ꯊꯥꯕ꯭ꯔꯥ
ꯂꯥꯡꯕꯗꯤ ꯂꯥꯡꯑꯦ ꯈꯔ ꯈꯔꯗꯤ ꯌꯥꯝꯗꯤ ꯅꯗꯦ ꯑꯗꯨ ꯈꯔ ꯈꯔꯗꯤ ꯂꯥꯑꯦ ꯑꯉꯥꯡ ꯌꯥꯝ ꯂꯩꯩꯃꯂꯦ
ꯍ ꯍꯣꯏ ꯃꯄꯥꯟꯗ ꯁꯤ ꯑꯉꯥꯡꯒꯤ ꯕꯥꯔꯗꯦꯅꯤꯅ ꯑꯉꯥꯡꯈꯣꯏ ꯃꯌꯥꯝ ꯂꯥꯛꯄꯅꯤꯗ
ꯑꯣ ꯅꯣꯏꯒꯤ ꯑꯉꯥꯡꯔꯣ
ꯑꯍꯣꯏ ꯑꯩꯈꯣꯏ ꯈꯨꯟꯗ ꯑꯉꯥꯡꯅꯤꯗ ꯑꯗꯨꯝ ꯅꯨꯄꯤꯗꯣ ꯑꯇꯣꯞꯄ ꯖꯥꯇꯤ ꯑꯣꯏꯔꯒ ꯑꯩꯈꯣꯏ ꯈꯨꯟꯗ ꯄꯥꯟꯕ ꯑꯗꯣ ꯅꯨꯄꯤꯗꯣ ꯑꯩꯈꯣꯏ ꯏꯃꯨꯡꯗ ꯆꯪꯕ ꯃꯃꯥ ꯃꯄꯥ ꯊꯤꯕꯗꯣ
ꯑꯣ ꯑꯠꯆꯥ
ꯑꯗꯨꯒꯤ ꯑꯣꯏꯕꯒꯤ
ꯑꯣ
ꯀꯔꯤ ꯇꯧꯕ꯭ꯔꯣ ꯍꯧꯖꯤꯛꯁꯦ
ꯑꯩꯔꯣ
ꯑꯥ
ꯑ ꯍꯧꯖꯤꯗꯤ ꯀꯩꯁꯨ ꯇꯧꯗꯦ ꯐ꯭ꯔꯤꯗ ꯂꯩꯌꯦ ꯍꯧꯖꯤꯛꯇꯤ ꯑꯩꯗꯤ
ꯑꯣ ꯁꯤ ꯂꯣꯏꯕꯁꯦ ꯀꯃꯥꯏꯅ ꯈꯪꯒꯦꯔꯥ
ꯐꯣꯔ ꯃꯤꯅꯤꯠ ꯀꯨꯝꯕ ꯑꯁꯤ ꯃꯇꯝꯗꯣ ꯌꯧꯔꯗꯤ
ꯑ
ꯐꯣꯔ ꯃꯤꯅꯤꯒꯨꯝꯕ ꯁꯨꯔꯗꯤ ꯌꯥꯗꯧ ꯃꯥꯜꯂꯦ ꯑꯗꯨꯝ ꯗꯤꯁꯀꯅꯦꯛ ꯇꯧꯔꯒ ꯌꯥꯒꯗꯧ ꯃꯂꯦ
ꯑꯗꯣ ꯀꯛꯄꯁꯤ ꯅꯪꯅ ꯀꯛꯄ ꯌꯥꯒꯦꯔꯥ ꯑꯩꯅ ꯀꯛꯄꯁꯨ ꯌꯥꯒꯦꯔꯥ
ꯌꯥꯏ ꯑꯗꯨ ꯑꯗꯨꯗꯤ ꯌꯥꯏ ꯑꯩꯅ ꯇꯧꯕꯁꯨ ꯌꯥꯏ ꯅꯪꯅ ꯇꯧꯕꯁꯨ ꯌꯥꯏ
ꯑꫭ
ꯑꯗꯨꯗꯤ ꯂꯣꯏꯈ꯭ꯔꯁꯤꯀꯣ
ꯍꯣꯏ ꯍꯣꯏ ꯂꯣꯏꯁꯦ
ꯎꯝ ꯎꯝ ꯅꯪ ꯀꯛꯂꯛꯈ꯭ꯔꯣ
ꯍꯣꯏ ꯍꯣꯏ ꯍꯣꯏ